ꯁꯇꯦꯁꯇꯤꯡ ꯍꯜꯂꯣ ꯍꯜꯂꯣ꯫
ꯑ ꯇꯥꯕ꯭ꯔꯣ꯫
ꯇꯥꯏ ꯇꯥꯏ꯫
ꯑꯁ ꯐꯣꯟ ꯅꯦꯠꯋ꯭ꯔꯛꯁꯦ ꯌꯥꯝ ꯅꯨꯡꯉꯥꯏꯇꯦꯅꯦ ꯍꯥ꯫
ꯀꯩꯗꯧꯅꯣ ꯊꯕꯛ ꯆꯠꯂꯤꯔꯣ
ꯊꯕꯛ ꯆꯠꯂꯦ ꯊꯕꯛ ꯆꯠꯂꯒ ꯕꯖꯥꯔꯗ ꯂꯩꯩꯁꯥꯕꯤ ꯃꯁꯛ ꯐꯖꯕ꯭ꯔꯥ ꯂꯩꯕ꯭ꯔꯥ ꯌꯦꯡꯕ ꯆꯠꯄꯅꯤꯅꯦ
ꯑ ꯅꯍꯥꯟ ꯑꯩꯉꯣꯟꯗ ꯍꯥꯏꯕ ꯊꯕꯛꯇꯨ ꯅꯪꯁꯨ ꯌꯥꯎꯕ ꯃꯥꯜꯂꯤꯀꯣ
ꯀꯔꯝꯕ ꯊꯕꯛꯅꯣ
ꯑꯣꯚꯔꯕ꯭ꯔꯤꯖ ꯃꯅꯥꯛꯇ ꯂꯦꯞꯄꯒ
ꯎꯝ ꯍ
ꯑꯗꯨ ꯑꯗꯨ ꯇꯧꯕ꯭ꯔꯥꯅꯦ ꯑꯅꯤ ꯑꯍꯨꯝ ꯇꯧꯕ꯭ꯔꯥꯅꯦ
ꯇꯧꯋꯦ ꯇꯧꯋꯦ ꯑꯩꯗꯤ ꯑꯩꯗꯤ ꯃꯜꯇꯤ ꯇꯥꯛꯁꯀꯤꯗꯅ
ꯑꯦꯁ ꯅꯪꯁꯦ ꯑꯩ ꯑꯣꯏꯔꯝꯃꯗꯤꯀꯣ ꯑꯩ꯫ ꯍꯟꯗꯛꯁꯦ꯫ ꯑꯩꯁꯦ ꯃꯊꯪꯗꯗꯤ ꯅꯪ꯫ ꯅꯪ ꯅꯪ ꯏꯁꯇꯥꯥꯏꯜꯁꯦ ꯑꯩꯁꯨ ꯀꯩꯅꯣ ꯇꯧꯒꯦꯅꯦ꯫
ꯇꯧꯑꯣ ꯇꯧꯑꯣ ꯑꯗꯨ ꯁꯣꯏꯗꯅ ꯃꯧꯒꯨꯝꯕ ꯊꯤꯔꯛꯀꯅꯤꯀꯣ꯫
ꯑꯦ ꯑꯦ ꯑꯦ ꯑꯦ ꯑꯗꯨꯕꯨꯗꯤ ꯍꯥꯏꯗ꯭ꯔꯁꯨ ꯌꯥꯔꯦꯗ꯫
ꯍꯥꯏꯕꯗꯤ ꯍꯥꯏꯕꯗꯤ ꯃꯧꯁꯦ ꯑꯅꯝꯕꯅ ꯊꯦꯡꯅꯕꯅꯦꯕ꯫ ꯃꯁꯛ ꯊꯤꯕ ꯀꯥꯟ ꯃꯁꯛ ꯑꯗꯨꯝꯀꯟ ꯇꯧꯕ ꯀꯥꯟꯗꯀꯣ꯫
ꯑ ꯑꯗꯣ꯫ ꯑꯩ ꯑꯦꯐ ꯄꯕꯤꯗꯅ ꯏꯟꯁꯇꯥꯒ꯭ꯔꯥꯝ ꯑꯃ ꯊꯦꯡ ꯑꯃ ꯂꯩ ꯕꯣꯏ ꯐ꯭ꯔꯦꯟ ꯋꯥꯏꯔꯒ ꯀꯣꯏꯕ ꯆꯠꯄ ꯌꯥꯏ ꯍꯥꯏꯕꯗꯨꯣ
ꯎꯝ
ꯑꯗꯨ ꯇꯥꯕ꯭ꯔꯥ
ꯀꯔꯝꯕ ꯍꯥꯢꯕ
ꯅꯨꯄꯤꯅ ꯅꯨꯄꯥ ꯈꯪꯅꯕ ꯂꯩꯇ꯭ꯔꯗꯤ ꯃꯥꯒꯤ ꯕꯣꯏ ꯐ꯭ꯔꯦꯟꯗꯣ ꯋꯥꯏꯔꯒ ꯆꯠꯄ ꯀꯣꯠꯄ ꯆꯠꯄ ꯌꯥꯏ ꯍꯥꯏꯕꯗꯨ ꯇꯣ ꯌꯦꯡꯕ ꯎꯔꯕꯕ
ꯌꯦꯡꯗ꯭ꯔꯤꯅꯦ
ꯑꯗꯣ ꯚꯤꯗꯤꯑꯣꯗꯣ ꯑꯩ ꯅꯍꯥꯟ ꯊꯦꯡꯅꯩꯌꯦ ꯏꯟꯁꯇꯥꯒ꯭ꯔꯥꯝꯗ ꯑꯣꯏꯔꯝꯅꯤ
ꯑꯣ ꯑꯗꯨ ꯑꯗꯨꯁꯨ ꯇꯥꯟꯅꯕ ꯌꯥꯏꯅꯦ
ꯀꯅꯥꯕ ꯅꯠꯇꯕ ꯑꯗꯣ ꯕꯣꯏꯐꯦꯟ ꯂꯩꯇꯕ ꯃꯤꯕꯨꯗꯤ ꯅꯨꯄꯤꯗꯤ ꯂꯩꯔꯣꯏꯕꯀꯣ ꯑꯩꯈꯣꯏꯅꯦ ꯄꯥꯅꯤꯅꯦ ꯐꯦꯂ ꯑꯇ ꯖꯅꯦ
ꯍꯜꯂꯣ
ꯅꯨꯄꯤꯒꯤꯗꯤ ꯂꯣꯏ ꯂꯩꯔꯝꯃꯅꯤ ꯑꯗꯨ
ꯂꯩꯁꯥꯕꯤ
ꯑꯃ ꯍꯥꯏꯗꯤ ꯀꯅꯥ ꯑꯥ ꯑꯥ
ꯂꯩꯁꯥꯕꯤꯁꯤꯡ ꯍꯧꯖꯤꯛ ꯀꯟꯅ ꯒꯥꯔꯦꯜ ꯆꯠꯅꯕ ꯃꯌꯥꯝꯗꯣ ꯈꯪꯕ꯭ꯔ ꯑꯗꯨꯝ ꯀꯔꯤ ꯍꯥꯢꯕ꯭ꯔꯥ ꯃꯁꯥ ꯀꯩꯅꯣ ꯇꯧꯔꯒ ꯌꯣꯜꯂꯒ ꯈꯣꯠꯂꯒ ꯇꯧꯕꯗꯣ ꯑꯗꯨꯃꯥꯏꯅ ꯑꯩꯈꯣꯏꯁꯨ ꯅꯨꯄꯥ ꯑꯩꯈꯣꯏꯁꯨ ꯑꯅꯧꯕ ꯊꯕꯛ ꯂꯩ ꯍꯥꯏꯕꯅꯤꯅ
ꯃꯥꯅꯦ ꯃꯥꯅꯦ ꯃꯇꯪꯗ ꯈꯥꯜꯂꯗꯤ ꯅꯨꯄꯤꯁꯦ ꯃꯁꯛ ꯐꯥꯎ ꯌꯦꯡꯅꯤꯡꯗ꯭ꯔꯦꯅꯦ
ꯃꯥꯅꯦ ꯃꯥꯅꯦ ꯇꯤꯟ ꯁ ꯍ ꯀꯥ
ꯍꯩ ꯍꯩ ꯇꯁꯦꯡꯅ ꯍꯥꯏꯔꯗꯤ
ꯍꯥꯢꯕꯗꯤ
ꯑꯉꯧꯕꯁꯨ ꯅꯠꯇꯕ ꯑ ꯕ꯭ꯂꯦꯛ ꯄꯨꯔꯥ ꯕ꯭ꯂꯦꯛꯁꯨ ꯅꯠꯇꯕ ꯑꯗꯨꯕꯨꯗ ꯂꯩꯔꯗꯤ ꯂꯣꯏꯁꯤ ꯌꯥꯏꯅꯦ
ꯌꯥꯏꯅꯦ ꯌꯥꯏꯅꯦ
ꯑꯗꯨ ꯂꯩꯇꯕꯒꯤ ꯑꯩꯈꯣꯏꯅ ꯑꯩꯈꯣꯏ ꯄꯨꯟꯁꯤꯅ ꯍꯟꯗꯛ ꯇꯥꯏꯕꯪꯗ ꯋꯥꯅ ꯍꯤꯡꯂꯤꯁꯦ
ꯀꯩ ꯍꯥꯢꯕ
ꯑꯩꯈꯣꯏꯒꯤ ꯑꯩꯈꯣꯏꯒꯤ ꯄꯨꯟꯁꯤꯅꯃꯛ ꯎ ꯋꯥꯅ ꯍꯤꯡꯉꯤꯁꯦ ꯑꯇꯣꯞꯄ ꯄꯨꯟꯁꯤꯗꯤ ꯅꯨꯡꯉꯥꯏ ꯅꯨꯡꯉꯥꯏꯅ ꯍꯤꯡꯉꯦꯗꯅ
ꯍꯣꯏ
ꯃꯣꯏꯁꯦ ꯀꯥꯏ ꯀꯥꯏꯗ ꯍꯣꯠꯅꯔꯤ
ꯑꯗꯣ ꯅꯪꯁꯨ ꯑꯩꯅ ꯍꯥꯏꯕꯗꯨꯅꯦ ꯑꯁ ꯅꯨꯄꯤ ꯊꯤꯕ ꯃꯇꯝꯗ ꯍꯥꯏꯔꯛꯑꯣ ꯍꯥꯏꯕꯀꯣ
ꯑꯁ ꯑꯗꯨꯕꯨꯗꯤ ꯀꯤꯌꯥꯝ ꯄꯥꯈꯥꯠꯅꯨꯗ ꯀꯩꯅꯣ ꯍꯧꯖꯤꯛꯁꯨ ꯍꯥꯏꯔꯒꯦ
ꯑꯩꯗꯤ ꯑꯣꯛꯁꯥꯗꯣ ꯌꯥꯝ ꯆꯥꯅꯤꯡꯕꯅ ꯌꯥꯗ꯭ꯔꯦꯅꯦ
ꯑꯁ ꯑꯩꯁꯨ ꯊꯕꯛ ꯑꯇꯣꯞꯄꯒꯤ ꯀꯦꯔꯤꯌꯥꯔ ꯗꯣ ꯂꯩꯥ ꯐꯉꯥꯗꯤ ꯐꯖꯅ ꯆꯥꯁꯤꯅꯦ
ꯑꯗꯣ ꯑꯩꯒꯤ ꯀꯩꯅꯣꯁꯨ ꯂꯩꯑꯦ ꯑꯩꯈꯣꯏ ꯏꯁꯇꯥꯐꯀꯤ ꯑꯉꯥꯡ ꯑꯃꯁꯨ ꯂꯩꯌꯦ ꯃꯥꯁꯨ ꯌꯥꯎꯍꯜꯂꯛꯀꯦ
ꯌꯥꯏ ꯌꯥꯏ ꯀꯥꯢꯗꯦ ꯀꯥꯏꯗꯦ
ꯐꯠꯇꯕꯅꯤꯗ ꯑꯗꯨꯝ ꯄꯤꯁ ꯇꯔꯥꯃꯉꯥ ꯀꯨꯟꯒꯨꯝꯕ
ꯑꯁ ꯀꯖꯤ ꯑꯃꯥꯗ ꯄꯤꯁ ꯁꯦ ꯇꯔꯥ ꯀꯣꯟ ꯑꯗꯨꯝ ꯊꯣꯛꯂꯛꯀꯅꯤ ꯀꯩꯅꯣ ꯑꯗꯨ ꯅꯣꯏ ꯀꯦꯖꯤ ꯑꯃ ꯑꯥ
ꯅꯪ ꯄꯤꯁ ꯄꯤꯁꯇꯣ ꯃꯆꯥ ꯃꯆꯥ ꯀꯛꯛꯇꯕꯅꯦꯍꯦ ꯆꯥꯎ ꯆꯥꯎꯅ ꯀꯛꯗꯤ ꯌꯥꯔꯣꯏꯍꯦ
ꯃꯆꯥ ꯃꯆꯥ
ꯌꯥꯔꯦꯍꯦ ꯄꯤꯁ ꯀꯨꯟ ꯇꯔꯥ ꯆꯥꯔꯗꯤ ꯀꯅ ꯃꯤ ꯑꯃꯅ ꯑꯁ ꯑꯩ ꯀꯦꯖꯤ ꯑꯃ ꯅꯪ ꯀꯦꯖꯤ ꯑꯃ ꯑꯃꯅ ꯀꯦꯖꯤ ꯑꯃ ꯀꯦꯖꯤ ꯑꯃꯝ ꯑꯃꯝ ꯆꯥꯗꯣꯏꯅꯤꯅꯦ
ꯌꯥꯏꯅꯦ ꯌꯥꯏꯅꯦ ꯑꯗꯨ ꯑꯗꯨꯏꯗꯤ ꯀꯦꯖꯤ ꯇꯔꯥꯒꯨꯝꯕ ꯂꯩꯔꯤꯁꯦꯀꯣ ꯅꯪꯁꯨ ꯌꯥꯝ ꯆꯥꯕꯅꯦꯕ ꯈꯪꯉꯦꯕ ꯑꯩꯁꯨ
ꯑꯁ ꯑꯩꯗꯤ ꯑꯩꯗꯤ ꯆꯥꯗꯦꯀꯣ ꯆꯥꯕ ꯍꯥꯏꯁꯦ ꯆꯥꯒꯦ ꯍꯥꯏꯔꯗꯤ ꯀꯤꯂꯣ ꯑꯃ ꯐꯥꯎꯗꯤ
ꯑꯗꯣ ꯁꯥꯎꯑꯣꯝꯕꯨꯡꯒꯤ ꯑꯣꯛ ꯃꯔꯤꯡꯗꯣ ꯑꯃꯨ ꯁꯟꯗꯦꯗ
ꯀꯅꯣꯗ꯭ꯔꯦ
ꯁꯥꯟꯗꯦꯗꯗ ꯁꯥꯎꯑꯣꯝꯕꯨꯡ
ꯅꯍꯥꯟꯅ ꯆꯠꯂꯁꯤꯅꯦ ꯑꯩꯁꯦ ꯆꯠꯊꯣꯛ ꯆꯠꯁꯤꯟꯁꯦ ꯍꯟꯗꯛꯁꯦ ꯋꯥꯏꯅꯦ ꯀꯔꯤꯁꯨ ꯂꯩꯇꯕꯩ ꯆꯠꯀꯦ ꯍꯥꯏꯔꯁꯨ ꯃꯤ ꯑꯇꯣꯞꯄꯗ ꯄꯩꯁꯥ ꯋꯥꯏꯗꯕꯅꯤ
ꯄꯩꯁꯥ ꯋꯥꯏꯗ꯭ꯔꯁꯨ ꯌꯥꯏ ꯀꯩꯅꯣ ꯅꯪ ꯏꯁꯩꯥ ꯀꯟꯅ ꯇꯥꯜꯂꯒ ꯂꯩꯔꯤꯁꯤꯗꯤ
ꯀꯟꯅꯗꯤ ꯍꫭꯅꯔꯦ ꯑꯗꯨ ꯀꯁ ꯈꯪꯗꯦꯗ ꯑ ꯌꯥꯏ ꯍꯥꯏꯁꯤꯔ ꯑꯣꯏꯒꯗ꯭ꯔ ꯑꯣꯏꯔꯣꯏꯗ꯭ꯔ
ꯑꯗꯣ ꯅꯪ
ꯂꯣꯏꯔꯒ ꯑꯃꯨꯛ ꯍꯥꯏꯀꯣ ꯑꯩꯉꯣꯟꯗ ꯅꯪ ꯊꯕꯛ ꯂꯩꯇ꯭ꯔꯗꯤ ꯗ ꯂꯩꯇ꯭ꯔꯗꯤ ꯑꯃꯨꯛꯁꯤ ꯂꯣꯏꯔꯒ ꯑꯃꯨꯛ ꯇꯧꯔꯛ ꯌꯥꯏ ꯍꯥꯏꯕꯅꯤꯗ ꯑꯩꯉꯣꯟꯗ
ꯅꯪꯉꯣꯟꯗ ꯐꯣꯟ ꯇꯧꯔꯦ ꯅꯪꯅ ꯄꯥꯏꯈꯠꯇꯦ ꯑꯗꯨ ꯑꯗꯥ ꯇꯧꯔꯦ ꯊꯕꯛ ꯆꯤꯜꯂꯦ ꯅꯍꯥ ꯂꯩꯔꯤ ꯀꯣꯜ ꯇꯧꯔꯛꯀꯦ ꯍꯥꯏꯔꯦ ꯀꯣꯜ ꯁꯨꯇꯧ ꯇꯩꯗꯦ ꯅꯪꯁꯦ
ꯑꯩꯒ ꯂꯥꯛꯀꯦ ꯍꯥꯏꯕꯗꯣ ꯑꯩꯒ ꯀꯩꯅꯣ ꯑꯩꯈꯣꯏ ꯏꯁꯇꯥꯐꯀꯤ ꯑꯉꯥꯡ ꯑꯃꯒ ꯑꯩꯈꯣꯏ ꯖꯤꯝ ꯑꯗꯨꯝ ꯁꯥꯟꯅꯕꯗꯣ ꯈꯪꯉꯤꯅ
ꯑꯥ
ꯑꯗꯣ ꯃꯥ ꯃꯥꯒꯂꯥꯛꯀꯦ ꯍꯥꯏꯕꯅꯦꯗ ꯆꯥꯕ ꯆꯠꯁ ꯍꯥꯏꯔꯗꯤꯕ ꯑꯗꯣ ꯀꯔꯤ ꯍꯥꯏꯕ ꯑ ꯉꯔꯥꯡꯒꯤ ꯐꯨꯠꯕꯣꯜ ꯄ꯭ꯂꯦꯗꯨꯗꯤ ꯌꯥꯝ ꯊꯤꯗ ꯑꯁꯦꯡꯕ ꯑꯔꯖꯦꯟꯇꯤꯅꯥꯈꯣꯏ ꯐꯨꯠꯕꯣꯜ ꯁꯅꯥꯕ ꯃꯥꯑꫭꯡꯗꫭ ꯏꯖꯤꯞꯅ ꯒꯣꯜ ꯑꯃ ꯑꯃꯨꯛ ꯆꯟꯕꯤꯔꯒ ꯃꯣꯏꯅ ꯑꯃꯨꯛ ꯔꯤꯐ꯭ꯔꯤ ꯈꯣꯏꯗꫭ ꯃꯤꯆꯪ ꯃꯤꯈꯥꯏ ꯂꯩꯕ ꯃꯥꯜꯂꯦꯗ
ꯂꯩꯌꯦ ꯂꯩꯌꯦ ꯂꯩꯌꯦ ꯌꯥꯝ ꯂꯩ ꯃꯣꯏꯒꯤꯗꯤ ꯑ ꯏꯖꯤꯠꯅ ꯍꯥꯟꯅ ꯒꯣ ꯑꯅꯤ ꯆꯜꯂꯦꯗꯅ ꯑꯗꯒ
ꯑꯗꯨ ꯂꯣꯏꯔꯕ ꯃꯇꯨꯡꯗꯨꯗ ꯑꯃꯨꯛꯀ ꯑꯃꯨꯛ ꯆꯜꯂꯦꯗꯅ ꯒꯣꯜ ꯑꯍꯨꯝ ꯁꯨꯅꯤꯉꯥꯏ ꯍꯥꯏꯅ ꯆꯜꯂꯦꯗꯅ
ꯑꯗꯨꯅꯦ ꯃꯣꯏ ꯁꯣ ꯄꯤꯕꯗꯣ ꯃꯤꯅꯤꯠꯁꯦ ꯑꯦꯠ ꯃꯤꯅꯤꯠꯗ ꯍꯦꯜꯂꯦꯕꯀꯣ ꯒꯣꯜ ꯆꯥꯟꯕꯗ ꯑꯗꯣ ꯑꯦꯠ ꯃꯤꯅꯤꯠꯇ ꯍꯦꯂꯦ ꯀꯃꯥꯏꯅ ꯐꫭꯜ ꯄꯤꯕꯅꯣ ꯑꯗꯨ ꯃꯇꯥꯡꯗ ꯑꯩ ꯁꯥꯎꯅꯤꯡꯉꯁꯦ
ꯑꯗꯨꯅꯦ ꯑꯗꯨꯅꯦ
ꯅꯠꯇꯦ ꯈꯨꯗꯛꯇ ꯐꯣꯗꯨ ꯄꯤꯕꯝ ꯊꯣꯛꯑꯦꯕ ꯃꯣꯏꯅ ꯇꯧꯔꯤꯁꯦ ꯑꯗꯨꯒ ꯄꯤꯅꯦꯜꯇꯤ ꯄꯤꯅꯦꯜꯇꯤ ꯃꯄꯥꯗꯁꯨ ꯑꯥꯔꯖꯦꯟꯇꯤꯅꯥ ꯑꯔꯖꯦꯟꯇꯤꯅꯥꯅ ꯏꯖꯤꯞꯇ ꯈꯨꯠꯇ ꯀꯥꯎꯕꯁꯨ ꯐꯣ ꯄꯤꯗꯦ
ꯃꯥꯅꯦ ꯃꯥꯅꯦ ꯈꯪꯗ꯭ꯔꯦ ꯀꯅꯗ꯭ꯔꯦ ꯏꯕꯥꯅꯤ ꯐ꯭ꯔꯤ ꯑꯣꯏꯅ ꯌꯥꯎꯔꯨꯁꯤꯔꯥ ꯔꯤꯐ꯭ꯔꯔꯤꯃꯦꯟ ꯑꯣꯏꯅꯀꯣ
ꯑꯠꯇ ꯐ ꯐꯤꯐꯥ ꯐꯤꯐꯥꯒꯤ ꯄꯨ ꯐꯣꯝꯁꯦ ꯃꯤ ꯑꯇꯣꯝ ꯇꯔꯦ ꯍꯥꯟꯗꯤ ꯆꯨꯝꯃꯦ ꯁꯤꯛꯁ ꯐꯣꯔ ꯇ ꯌꯥ ꯁꯤꯛꯁ ꯐꯣꯔ ꯑꯥꯔꯖꯦꯟꯇꯤꯅꯥ ꯀ ꯀꯩ ꯍꯥꯏꯕ
ꯈꯪꯗ꯭ꯔꯦ ꯑꯩꯁꯨ ꯅꯣꯏꯗꯤ ꯍꯦꯟꯅ ꯍꯔꯝꯕꯅꯤꯗ
ꯑꯁ ꯀꯩꯅꯣ ꯐꯤꯐꯥ ꯐꯨꯜ ꯐꯣꯝꯗꫭ ꯑꯩ ꯚꯤꯗꯤꯌꫭ ꯊꯥꯒꯠꯂꯕꯅꯦ
ꯍ
ꯉꯁꯤꯗꯤ ꯉꯟꯅ ꯊꯕꯛ ꯂꯣꯏꯒꯗ꯭ꯔꯣ ꯊꯦꯡꯅ ꯂꯣꯏꯒꯗ꯭ꯔꯣ ꯍꯜꯂꯣ ꯇꯥꯕ꯭ꯔꫭ ꯇꯥꯗꯕ꯭ꯔꫭ